ꯍꯜꯂꯣ ꯇꯥꯔꯕꯣ
ꯑ ꯇꯥꯏꯦ ꯇꯥꯏꯦ ꯑꯩꯅ ꯉꯔꯥꯛ ꯁꯨꯝ ꯋꯥꯋꯀꯤꯡ ꯆꯠꯄ ꯑꯗꯨꯗ ꯀꯩꯅꯣꯝ ꯇꯧꯔꯛꯄꯅꯦ ꯑ ꯀꯔꯤ ꯀꯔꯤ ꯇꯧꯔꯤꯒꯦ
ꯑꯣ ꯑꯩꯔꯣ
ꯑꯥ
ꯑꯩ ꯍꯧꯖꯤꯛ ꯑꯩꯁꯨ ꯆꯥꯛꯆꯥ ꯇꯣꯛꯄꯗ ꯉꯥꯏꯕꯒꯤ ꯁꯨꯝ ꯐꯝꯃꯝꯃꯤꯅꯦ ꯍꯧꯖꯤꯛ
ꯑꯣ ꯍꯣ ꯍꯣ ꯀꯩꯟꯁꯥꯡꯅꯤ ꯆꯥꯔꯒꯦ
ꯉꯁꯤ ꯀꯩꯅꯣ ꯆꯥꯔꯦ ꯂ ꯀꯩꯅꯣ ꯏꯟꯖꯥꯡ ꯍꯋꯥꯏ ꯍꯋꯥꯏ ꯆꯥꯔꯦ ꯉꯁꯤꯒꯤ
ꯎ ꯍꯣꯏ ꯍꯋꯥꯏꯁꯦ
ꯎꯝ
ꯑꯩ ꯇꯕꯨꯗꯤ ꯑꯒꯤꯗꯥ ꯂꯩꯁꯤꯔ ꯀꯥ
ꯍꯣꯏ ꯅꯨꯡꯁꯤꯠ ꯅꯨꯡꯁꯤꯠ ꯀꯥꯒꯜꯂꯤꯕ ꯑꯩꯅ ꯑꯃꯨꯛ ꯎꯄꯥꯏ ꯂꯩꯇꯗꯅ ꯏꯟꯖꯥꯡꯗꯨ ꯂꯩꯇ꯭ꯔꯕ ꯑꯗꯩ ꯑꯔꯩꯕ ꯑꯃ ꯂꯩꯅꯔꯨꯗꯣ ꯁꯔꯨꯛ ꯕꯥꯖꯔ ꯌꯧꯅꯥ ꯑꯔꯩꯕ ꯃꯊꯣꯛ ꯊꯣꯡꯖꯤ ꯂꯥꯛ
ꯅꯣꯏ ꯅꯣꯏ ꯑꯗꯨꯋꯥꯏꯒꯤ ꯆꯦꯡꯅꯨꯡ ꯌꯦꯟꯕꯗꯤ ꯑꯗꯨꯝ ꯌꯦꯜꯂꯤꯕ꯭ꯔꯥ
ꯆꯦꯡ ꯆꯦꯡ ꯅꯣꯡ ꯂꯦꯝꯕꯁꯦ ꯑ ꯌꯦꯦꯜꯂꯤ ꯆꯦꯡ ꯅꯨꯡ ꯂꯦꯝꯕꯁꯤꯁꯨ ꯄꯨꯔꯥ ꯕꯦꯔꯥ ꯑꯃꯅꯤ ꯃꯤꯔꯣꯝꯗꯅ ꯑꯃꯨꯛ ꯀꯃꯥꯏ ꯀꯃꯥꯏ ꯇꯧꯔꯤ ꯐꯖꯅ ꯑꯗꯨꯝ ꯌꯦꯟꯕ꯭ꯔꯣ ꯁꯨꯅ
ꯁꯨꯕ ꯍꯥꯏꯁꯦ ꯑꯩꯈꯣꯏꯅ ꯂꯨꯍꯧꯗ꯭ꯔꯗꯤ ꯑꯗꯨꯝ ꯃꯣꯏ ꯑꯦꯖꯦꯟꯉꯩꯒꯤ ꯑꯗꯨꯝ ꯑꯣꯏꯖꯕꯅꯤꯅ ꯅꯨꯃꯤꯠꯇꯨꯗ ꯃꯇꯝ ꯐꯥꯔꯛ ꯇꯥꯅꯔꯦꯗꯤ ꯃꯣꯏꯅ ꯑꯗꯨꯝ ꯇꯧꯈꯤꯕꯅꯤꯅ ꯂꯩꯩꯅꯤ ꯃ ꯎꯗ꯭ꯔꯦꯅ ꯍꯥꯏꯔ
ꯑꯣ ꯍꯥꯏꯗꯤ ꯀꯩꯅꯣꯗꯣ ꯑꯃ ꯑꯗꯨ ꯐꯪꯃꯗꯤꯦ ꯃꯣꯏ ꯀꯧꯇꯥ ꯃꯔꯤ ꯃꯉꯥ ꯑꯗꯨꯃꯥꯏꯅ ꯁꯨꯝ ꯌꯦꯠꯅꯩꯗꯅ
ꯑꯥ ꯑꯥ
ꯑꯗꯨ ꯂꯩꯌꯦꯅꯕ ꯃꯔꯤ ꯄꯤꯔꯤꯕ꯭ꯔꯥ ꯅꯣꯏꯅ ꯑꯗꯩ ꯃꯉꯥ ꯄꯤꯔꯤꯕ ꯀꯃꯥꯏꯅ ꯇꯧꯔꯤ
ꯃꯔꯤꯗ ꯄꯤꯗ ꯃꯔꯤꯔꯤ ꯄꯤꯗ ꯃꯔꯁꯤꯕ ꯏꯃꯦ ꯑꯥ
ꯑꯗꯣ ꯃ ꯃꯌꯦꯛꯀꯤꯗꯤ ꯀꯩꯅꯣ ꯃꯥꯗ ꯍꯥꯏꯅꯦ ꯏꯗꯅ
ꯑꯥ
ꯎꯝ ꯃꯉꯥ ꯃꯉꯥꯗ ꯍꯥꯏꯅꯩꯅꯦ ꯑꯗꯨꯝꯅ ꯀꯩꯅꯣꯗꯁꯨ ꯂꯥꯎꯔꯤꯅꯦ ꯍꯥꯏꯕ ꯑꯗꯣ ꯀꯩꯒꯤꯅꯣ ꯃꯣꯏꯅ ꯃꯔꯤꯗ ꯄꯤꯗꯣꯏꯁꯕ ꯀꯔꯞꯁꯟ ꯂꯥꯛꯑꯕ
ꯃꯥꯅꯤ ꯌꯥꯗ꯭ꯔꯦ ꯍꯧꯖꯤꯛꯀꯥꯟꯁꯦ ꯍꯌꯦꯡ ꯕꯣꯠ ꯃꯇꯝꯗꯕꯨꯗꯤ ꯃꯉꯥ ꯌꯦꯛꯂꯛꯇ ꯂꯄꯁꯨ ꯌꯥꯏ ꯇꯔꯨꯛ ꯌꯦꯜꯂꯛꯄꯁꯨ ꯌꯥꯏ
ꯍꯣꯏ ꯃ ꯃꯇꯝꯗ ꯃꯣꯏ ꯄꯨꯔꯥ ꯁꯛꯂꯣꯟ ꯑꯃꯅꯤꯅꯦ ꯃꯣꯏꯅ ꯂꯧꯗꯣꯏꯁꯦ ꯕꯣꯠ ꯃꯇꯝꯗ ꯍꯧꯖꯤꯛ ꯕꯣꯠ ꯃꯇꯝꯁꯨ ꯌꯧꯅꯔꯛꯇꯣꯔꯦ ꯌꯧꯅꯔꯛꯄꯁꯤꯗ ꯑꯃꯨꯛ ꯁꯛꯂꯣꯟ ꯃꯌꯥꯝ ꯑꯃꯅꯤ ꯍꯧꯖꯤꯛ ꯎꯅꯔꯛꯇꯣꯏꯁꯦ ꯌꯥꯝꯅ ꯐꯕ ꯐꯕ ꯁꯥꯔꯒ
ꯃꯥꯅꯦ ꯃꯥꯅꯤ
ꯁꯤꯗꯁꯨ ꯑꯃꯨꯛ ꯑꯩꯈꯣꯏꯗꯗꯒꯤ ꯍꯥꯏꯗꯤ ꯅꯍꯥꯗꯪ ꯅꯍꯥꯁꯨ ꯌꯥꯎꯕꯗꯤ ꯌꯥꯎꯔꯤꯅꯤ ꯑꯗꯨ ꯍꯥꯏꯗꯤ ꯅꯍꯥ ꯄꯨꯜꯂꯛꯄꯗꯤ ꯅꯠꯇꯦ ꯑꯗꯨꯁꯨ ꯅꯍꯥꯗꯤ ꯈꯔ ꯈ ꯑꯃꯨꯛ ꯑꯩꯈꯣꯏꯒꯤ ꯖꯦꯅꯦꯔꯦꯁꯟꯁꯤꯗꯤ ꯈꯔꯗꯤ ꯒ꯭ꯌꯥꯟ ꯇꯥꯔꯛꯄꯒꯨꯝ ꯈꯜꯂꯦ ꯑꯩ ꯋꯥꯈꯜꯗꯗꯤ
ꯍꯣꯏ ꯑꯅꯧꯕ ꯖꯦꯅꯦꯔꯦꯁꯟꯁꯤꯅ ꯈꯔ ꯒ꯭ꯌꯥꯟ ꯇꯥꯔꯦ ꯃꯌꯥꯝꯒꯤ ꯍꯥꯏꯅꯔꯣꯏ
ꯃꯥꯅꯦ ꯑꯗꯩꯗꯤ ꯂꯥꯏꯔꯤꯛ ꯂꯥꯏꯁꯨꯁꯤꯁꯨ ꯍꯥꯏꯗꯤ ꯈꯔ ꯑꯗꯨꯝ ꯈꯔ ꯌꯥꯝꯅ ꯀꯩꯅꯣ ꯇꯧꯅꯗ꯭ꯔꯁꯨ ꯈꯔꯒꯗꯤ ꯂꯣꯏꯅ ꯏꯅꯔꯕꯅꯤꯅꯀꯣ
ꯑ ꯑ
ꯍꯧꯖꯤꯛ ꯕꯣꯠ ꯌꯔꯀꯥꯟꯗ ꯋꯥꯗꯣꯏꯁꯤꯅ ꯍꯥꯟꯅ ꯂꯩꯔꯝꯃꯤꯕ ꯑꯍꯜ ꯂꯃꯟꯉꯩꯁꯤꯅꯤ ꯌꯥꯝꯅ ꯋꯥꯗꯣꯏꯁꯤ
ꯃꯥꯅꯤ ꯃꯣꯏ ꯍꯥꯟꯅꯒꯤ ꯍꯥꯟꯅꯒꯤ ꯃꯣꯏ ꯋꯥꯈꯜꯗꯨꯗꯩ ꯁꯨꯝ ꯐꯣꯡꯗꯣꯛꯑꯣ ꯍꯜꯋꯥ ꯑꯗꯨ ꯍꯧꯖꯤꯛꯀꯤ ꯑꯅꯧꯕꯉꯩꯁꯤꯅ ꯃꯣꯏꯒꯤ ꯑꯁꯣꯏꯕ ꯑꯗꯒꯤ ꯃꯣꯏꯅ ꯑꯋꯥꯠꯄꯈꯩꯁ ꯁꯨꯝ ꯎꯔꯛꯄ ꯃꯌꯥꯝꯁꯤꯅ ꯑꯗꯨꯒ ꯑꯉꯥꯡ ꯁꯨ ꯑꯉꯥꯡꯅꯦ ꯍꯥꯏꯔꯒ ꯁꯥꯥꯗꯕꯒꯨꯝꯕ ꯑꯗꯨꯃ ꯈꯔ ꯇꯧꯔ ꯊꯣꯛꯣꯛꯑꯦ ꯇꯧꯏꯤ
ꯑꯗꯨꯅꯦ ꯑꯍꯟꯈꯩꯁꯤꯦ ꯍꯥꯏꯗꯤ ꯃꯣꯏꯁꯤꯦ ꯀꯩ ꯍꯥꯏꯅꯤ ꯍꯥꯏꯔꯨꯔꯁꯨ ꯌꯥꯗꯤ ꯌꯥꯔꯣꯏꯗꯕ ꯑꯉꯥꯡꯅ ꯀꯔꯤ ꯈꯪꯗ ꯍꯥꯏꯗꯣꯏꯅꯦꯕ ꯑꯗꯨꯒ ꯑꯃꯨꯛ ꯍꯥꯏꯗꯤ ꯁꯨꯃꯥꯏꯅ ꯈꯔꯁꯨ ꯂꯩꯅꯔꯤꯅꯦꯕ ꯑꯦ ꯊꯣꯛꯂꯛꯏꯕꯁꯤꯗ ꯑꯐꯕ ꯀꯩꯀꯩ ꯂꯩꯒꯦꯁꯤ ꯑꯝꯇ ꯌꯦꯡꯅꯗꯦꯕ ꯃꯣꯏ ꯗꯣꯟ ꯗꯣꯟꯗꯨꯗ ꯂꯣꯏꯅ ꯆꯠꯄ꯭ꯔꯥ ꯑꯝ ꯇꯧꯅꯗ꯭ꯔꯣ ꯑꯩꯈꯣꯏ ꯑꯍꯜ ꯂꯃꯟꯉꯩꯁꯦ
ꯃꯥꯅꯤ ꯃꯥꯅꯤ
ꯑꯗꯨꯅꯦ ꯕꯣꯠ ꯍꯧꯖꯤꯛ ꯕꯣꯠ ꯃꯌꯥꯏꯒꯤ ꯀꯣꯏꯂꯥꯁꯨ ꯀꯟꯅ ꯍꯥꯕꯥꯎꯅꯦ
ꯎꯝ ꯍꯧꯖꯤꯛꯁꯦ ꯀꯥꯏ ꯀꯥꯏ ꯃꯐꯝ ꯊꯥꯔꯒꯦ
ꯍꯧꯖꯤꯛ ꯑꯌꯥꯝꯕ ꯑꯌꯥꯝꯕ ꯃꯩ ꯊꯥꯔꯛꯑꯦ ꯀꯦꯟꯗ꯭ꯔ ꯀꯦꯟꯗ꯭ꯔꯒꯤꯀꯣ ꯑꯗꯩꯗꯤ ꯍꯧꯖꯤꯛ ꯊꯕꯛ ꯑꯃ ꯊꯣꯛꯄꯗ ꯁ꯭ꯀꯨꯜꯒꯤꯕꯨ ꯏꯔꯥꯡ ꯊꯣꯛꯑꯦ ꯈꯜꯂꯁꯤ ꯊꯣꯛꯄ ꯃꯇꯝꯗ ꯀꯩꯅꯣꯗ ꯍꯥꯏꯗꯤ ꯂꯩꯔꯤꯕ ꯑꯦꯝ ꯑꯦꯜ ꯑꯦꯗꯨꯗꯕꯨ ꯑꯣꯏꯔꯣ ꯀꯩꯗꯕꯨ ꯑꯣꯏꯔꯣ ꯆꯠꯂꯒ ꯁꯨꯃꯥꯏ ꯁꯨꯃꯥꯏꯅ ꯑꯩꯈꯣꯏ ꯁꯤꯊ ꯊꯣꯛꯑꯦ ꯃꯇꯦꯡ ꯄꯥꯡꯅꯉꯥꯏ ꯍꯥꯏꯔꯨꯕ ꯃꯇꯝꯗ ꯑꯦꯝ ꯑꯦꯜ ꯑꯦ ꯀꯩꯀꯩꯁꯤꯁꯨ ꯑꯩꯈꯣꯏ ꯀꯦꯟꯗ꯭ꯔꯒꯤ ꯃꯤ ꯄꯥꯏꯍꯜꯂꯑꯣ ꯀꯦꯟꯗ꯭ꯔꯒꯤ ꯃꯤ ꯅꯠꯇ꯭ꯔꯗꯤ ꯋꯥꯔꯤ ꯁꯥꯟꯅꯕ ꯌꯥꯗ꯭ꯔꯦ ꯃꯣꯏ ꯍꯧꯖꯤꯛ
ꯍꯧꯖꯤꯛꯁꯦ ꯑꯗꯨꯃꯥꯏꯅ ꯇꯧꯔꯕ꯭ꯔ
ꯇꯧꯔꯦ ꯀꯦꯟꯗ꯭ꯔꯒꯤ ꯃꯤ ꯈꯛꯇꯅꯤ ꯃꯣꯏꯅ ꯊꯤꯔꯤꯁꯦ
ꯎꯝ
ꯊꯣꯔꯥ ꯂꯩꯕꯥꯛꯁꯦ ꯑꯗꯨꯝꯕ ꯃꯤꯗꯨꯅ ꯍꯥꯏꯗꯤ ꯀꯅꯥꯅꯣꯅ ꯇꯨꯔꯝꯕ ꯃꯇꯝꯗ ꯍꯥꯏꯗꯤ ꯄ꯭ꯔꯃꯥꯟꯕꯨꯕ ꯇꯨꯔꯝꯕ ꯃꯇꯝꯗ ꯑꯩꯈꯣꯏ ꯀꯦꯟꯗ꯭ꯔꯒꯤ ꯃꯤ ꯅꯠꯇ꯭ꯔꯗꯤ ꯆꯤꯡꯈꯠꯂꯣꯏꯒ ꯍꯥꯏꯔꯒ ꯑꯗꯨꯝꯕꯒꯤ ꯃꯥꯏꯟꯁꯦꯠ ꯑꯃꯗ ꯂꯩꯅꯔꯗ꯭ꯔꯣ
ꯍꯣꯏ ꯃꯁꯥ ꯃꯁꯥꯒꯤ ꯃꯁꯥ ꯃꯁꯥꯒꯤ ꯍꯥꯏꯔꯒ
ꯇꯨꯡꯒꯤ ꯁꯦꯃꯣꯡꯒꯤꯅ ꯑꯝꯇ ꯈꯟꯅꯗꯦꯕ ꯃꯁꯒꯤ ꯀꯥꯟꯅꯗꯕꯣ ꯍꯧꯖꯤꯛꯀꯤ
ꯍꯣꯏ ꯈꯪꯗꯦ ꯍꯥꯏꯔꯁꯨ ꯌꯥꯗꯦ ꯍꯥꯏꯗꯤ ꯃꯇꯝꯁꯤ ꯆꯠꯇ꯭ꯔꯅꯤꯅ ꯍꯌꯦꯡ ꯋꯥ ꯉꯥꯡꯨ ꯃꯇꯝꯗ ꯑꯩ ꯏꯁꯥ ꯀꯩꯅꯣꯝ ꯑꯣꯏꯗ꯭ꯔꯤꯔꯤꯕꯥꯎꯗꯤ ꯑꯩꯣꯏ ꯍꯧꯖꯤꯛ ꯇꯧꯔꯤ ꯃꯌꯥꯝꯁꯦ ꯁꯣꯁꯦꯜ ꯃꯦꯗꯤꯌꯥꯗ ꯀꯩꯗ
ꯍꯥꯏꯥꯟ ꯁꯣꯁꯦꯜ ꯃꯦꯗꯤꯌꯥꯁꯤꯗ ꯍꯦꯛ ꯇꯥꯕ ꯁꯣꯁꯦꯜ ꯃꯦꯗꯤꯌꯥꯁꯤꯗ ꯂꯣꯏꯔꯅꯤꯀꯣ ꯑꯦꯛꯇ ꯑꯩꯈꯣꯏꯕꯨ ꯅꯅꯨꯡꯉ ꯦꯟꯁꯤꯅꯦ ꯏꯔꯥꯡ ꯉꯥꯁꯦ ꯌꯥꯝ ꯂꯧ ꯊꯣꯛꯇꯧ ꯋꯥꯅꯤꯦ
ꯑꯣꯏꯏ ꯊꯣꯛ ꯑꯣꯏꯏ ꯀꯔꯝ ꯄꯥꯝꯁꯗꯅꯤꯗ
ꯍꯣꯏ ꯑꯃꯅ ꯑꯃꯨꯛ ꯑꯃ ꯍꯥꯏꯅꯤ ꯑꯃꯅ ꯑꯃꯨꯛ ꯑꯃ ꯍꯥꯏꯅꯤ ꯒ꯭ꯌꯥꯟ ꯑꯝꯇ ꯇꯥꯅꯗꯦꯕ ꯇꯧꯔꯤꯁꯦ
ꯃꯔꯅꯤ
ꯑ
ꯒ꯭ꯌꯥꯟ ꯒ꯭ꯌꯥꯟꯁꯦ ꯑꯝꯇ ꯌꯥꯎꯅꯗ꯭ꯔꯥ
ꯃꯥꯅꯦꯕꯣꯠ ꯃꯇꯝꯁꯤꯗꯅ ꯑꯃꯨꯛ ꯍꯦꯟꯅ ꯑꯃꯨꯛ ꯍꯦꯟꯒꯠꯂꯛꯇꯣꯔꯤꯕꯅꯤ ꯍꯧꯣꯠ ꯃꯇꯝꯒꯤ ꯍꯥꯏꯕꯗꯤ ꯅꯨꯡꯉꯥꯏꯇꯦ ꯂꯩꯔꯤꯕ ꯑꯍꯟ ꯃꯌꯥꯝ ꯁꯤꯅ ꯍꯧꯪꯖꯤꯛ ꯇꯧꯔꯛꯇꯣꯏ ꯃꯌꯥꯝꯁꯤ ꯀꯨꯝꯍꯩ ꯑꯃꯨꯛ ꯃꯣꯏꯒꯤ ꯀꯨꯝꯍꯩ ꯑꯃꯨꯛ ꯌꯥꯝ ꯌꯦꯡꯅꯗꯣꯏꯁꯦ ꯏꯔꯥꯡ ꯊꯣꯛꯄ ꯃꯇꯝꯗꯅ
ꯏꯔꯥꯡ ꯊꯣꯛꯄ ꯃꯇꯝꯗꯅ ꯇꯨꯃꯤꯟꯅ ꯂꯩꯁꯤꯜꯂꯅꯤ
ꯇꯨꯃꯤꯃꯤ ꯅ ꯂꯩꯁꯤꯃꯅꯤ ꯑꯗꯨꯒ ꯁꯅꯣ ꯏꯔꯥꯡ ꯍꯥꯏꯗꯤ ꯏꯔꯥꯡ ꯊꯣꯛꯄ ꯃꯇꯝꯗ ꯇꯨꯃꯤꯟ ꯇꯨꯃꯤꯟꯅ ꯃꯌꯨꯝ ꯃꯍꯌꯨꯝꯗ ꯆꯧꯀꯤꯨ ꯀꯣꯜꯂ ꯀꯣꯜꯂꯒ ꯂꯩꯔꯦ ꯕꯣꯠ ꯃꯌꯥꯗꯅ ꯍꯧꯖꯤꯛ ꯑꯐꯕ ꯁꯥꯗꯅ ꯋꯥꯥ ꯉꯥꯛꯄ ꯁꯥꯗꯅ ꯊꯣꯛꯂꯛꯇꯣꯏꯕ ꯃꯌꯥꯝꯁꯦ
ꯃꯥꯅꯤ ꯊꯣꯂꯛ ꯄꯨꯊꯣꯂꯛꯑꯣ ꯊꯣꯛꯣꯂꯛꯄꯗ ꯑꯐꯕ ꯑꯝꯇ ꯊꯣꯛꯂꯛꯑꯣ ꯑꯐꯕꯗꯨꯗ ꯃꯌꯥꯝꯁꯨ ꯄꯥꯝꯃꯤꯕ ꯉꯇꯅꯤ ꯈꯪꯗꯦ ꯃꯇꯝꯁꯦ
ꯑꯗꯨꯅꯦ ꯆꯍꯤ ꯍꯥꯏꯗꯤ ꯆꯍꯤ ꯃꯉꯥꯅꯤ ꯅꯣꯏꯅ ꯄꯥꯏꯗꯣꯏꯁꯦ ꯃꯣꯏꯅ ꯆꯍꯤ ꯃꯉꯥ ꯄꯥꯏꯕꯁꯤꯗ ꯍꯥꯏꯗꯤ ꯆꯍꯤ ꯃꯉꯥꯗꯨꯗ ꯃꯣꯏꯅ ꯊꯕꯛꯇꯣ ꯃꯌꯥꯝ ꯐꯖꯅ ꯇꯧꯕꯤꯔꯗꯤ ꯀꯩꯗꯧꯕꯩ ꯇꯧꯔꯤꯕ ꯃꯤꯗꯨꯗ ꯑꯗꯨꯨꯝ ꯊꯥꯗ ꯇꯥꯅꯤ ꯅꯠꯇ꯭ꯔꯣ
ꯃꯥꯅꯤ ꯃꯥꯅꯤ
ꯑꯗꯨꯝꯕꯗꯤ ꯑꯝꯇꯗꯤ ꯇꯧꯗꯦ ꯍ ꯗ
ꯀꯅꯥꯒꯤ ꯅꯠꯇ꯭ꯔꯁꯨ ꯀꯅꯥꯒꯤ ꯅꯠꯇ꯭ꯔꯁꯨ ꯑꯐꯕꯗꯨꯕꯨꯅꯤ ꯃꯌꯥꯝꯅ ꯄꯥꯝꯃꯤꯗꯤ ꯑꯗꯨ ꯈꯪꯗꯦ ꯍꯣꯏ ꯍꯥꯏꯕꯁꯨ
ꯃꯥꯅꯦ ꯑꯩꯗꯤ ꯑꯩꯈꯣꯏ ꯅꯍꯥ ꯃꯔꯁꯤꯅ ꯒ꯭ꯌꯥꯟ ꯇꯥꯕ ꯑꯗꯩ ꯄꯪꯂꯝꯗꯕ ꯑꯃ ꯊꯣꯛꯂꯛꯎꯗ ꯈꯜꯂꯤꯕꯅꯤ
ꯑꯣ ꯊꯣꯛꯂꯛꯀꯅꯤ ꯊꯣꯛꯂꯛꯀꯅꯤ ꯈ ꯈꯔ ꯃꯇꯝꯗꯤ ꯆꯪꯈꯤꯅꯦ ꯊꯣꯛꯇꯤ ꯊꯣꯛꯂꯛꯀꯅꯤꯅ ꯈꯂꯦ
ꯍꯣꯏ ꯃꯇꯝꯁꯦ ꯍꯥꯏꯅꯔꯤꯅꯦ ꯑꯩꯈꯣꯏ ꯑꯣꯖꯥ ꯑꯃꯅ ꯁ꯭ꯀꯨꯜ ꯀꯣꯂꯦꯖꯇ ꯌꯥꯝ ꯍꯥꯏꯌꯦꯕ ꯑꯃꯅ ꯀꯩꯅꯣ ꯑꯐꯕ ꯄꯣꯠꯁꯤ ꯁꯦꯝꯒꯦꯗꯤ ꯆꯍꯤ ꯆꯥꯃ ꯆꯪꯒꯅꯤ ꯑꯗꯨꯒ ꯑꯐꯕ ꯐꯠꯇꯕ ꯑꯃ ꯇꯧꯋ ꯍꯥꯏꯗꯤ ꯅꯣꯡꯃꯗ ꯄꯨꯂꯞ ꯊꯨꯒꯥꯏꯔꯁꯨ ꯌꯥꯏꯒ ꯍꯥꯏ ꯈꯤꯕ ꯑꯃ ꯂꯩ
ꯃꯥꯅꯤ ꯃꯥꯅꯤ ꯌꯥꯝ ꯆꯨꯝꯃꯦ ꯑꯗꯨ
ꯑꯗꯨꯅꯤ ꯑꯗꯨꯅ ꯑꯩꯈꯣꯏ ꯂꯩꯕꯥꯛꯁꯤ ꯁꯦꯝꯕ ꯈꯔ ꯋꯥꯔꯤ
ꯎꯝ
ꯍꯥꯏꯗꯤ ꯀꯩꯅꯣ ꯁꯔꯀꯥꯔ ꯁꯦꯝꯃꯤꯕꯁꯤꯗꯁꯨ ꯅꯠꯇꯦꯕ ꯂꯥꯜꯂꯤꯁꯦ ꯑꯩꯈꯣꯏ ꯄ꯭ꯔꯖꯥꯁꯨꯅꯦꯕ
ꯃꯥꯅꯤ ꯃꯥꯅꯤ ꯃꯌꯥꯝꯒꯤ ꯋꯥꯈꯜꯂꯣꯟ ꯌꯥꯝ ꯆꯪꯉꯦꯕ ꯐꯥꯅꯕ ꯍꯣꯠꯅꯕꯗ
ꯃꯥꯅꯦ ꯑꯩꯈꯣꯏꯅ ꯍꯥꯏꯗꯤ ꯄꯩꯁꯥ ꯕꯣꯠꯇ ꯑꯗꯨ ꯑꯗꯨꯝ ꯈꯪꯅꯔꯤꯅꯤ ꯕꯣꯠꯇ ꯄꯩꯁꯥ ꯄꯤꯕ ꯈꯣꯠꯄ ꯑꯗꯣ ꯑꯩꯈꯣꯏꯅ ꯂꯧꯗꯅ ꯏ ꯑꯩꯈꯣꯏ ꯏꯁꯥꯒꯤ ꯍꯥꯏꯗꯤ ꯑꯄꯥꯝꯕꯗꯨꯗ ꯄꯩꯁꯥ ꯌꯥꯎꯗꯅ ꯊꯥꯗꯒꯦ ꯍꯥꯏꯕꯁꯤ ꯀꯌꯥ ꯂꯩꯇꯦ ꯍꯥꯏꯕ
ꯍꯧꯖꯤꯛ ꯑꯗꯨꯒꯤ ꯆꯠꯅꯕꯤꯁꯤ ꯌꯥꯝ ꯌꯥꯝ ꯀꯩꯅꯣ ꯇꯧꯔꯦ ꯑꯥ ꯇꯣꯏꯔꯦ ꯍꯥꯏꯒꯗ꯭ꯔꯥ ꯑꯗꯨꯝ ꯆꯠ ꯆꯅꯔꯦ ꯍꯥꯏꯒꯗ꯭ꯔꯥ ꯑꯗꯨꯒꯤ ꯆꯠꯅꯕꯤꯖꯦ ꯑꯗꯨꯝ ꯎꯔꯦ
ꯄꯣꯠꯅ ꯁꯨꯝ ꯁꯨꯝ ꯇꯥꯡꯈꯠꯅꯩꯑꯕ ꯑꯗꯨꯗꯤ ꯈ꯭ꯋꯥꯏ ꯍꯣꯡꯉꯤꯗꯤ ꯃꯤ ꯑꯣꯏꯔꯤ ꯑꯗꯨꯝ ꯄꯣꯠ ꯑꯩꯈꯣꯏꯒꯤ ꯁꯤ ꯌꯣꯟꯕ ꯌꯥꯝ ꯍꯣꯡꯅ ꯍꯣꯡꯅ ꯌꯣꯟꯗꯔꯣ ꯈꯋ꯭ꯥꯏ ꯍꯣꯡꯅ ꯑꯩꯈꯣꯏ ꯑꯣꯢꯔꯝ
ꯎꯝ ꯃꯥ
ꯛꯁꯤ ꯆꯍꯤ ꯃꯉꯥꯒꯤ ꯍꯛꯇꯨ ꯍꯦꯛꯇ ꯂꯨꯄꯥ ꯆꯅꯤ ꯆꯍꯨꯝꯗ ꯆꯍꯨꯝ ꯆꯥꯃꯉꯥꯅ ꯍꯦꯛꯇ ꯌꯣꯟ ꯉꯥꯏꯕꯤꯅꯦꯕ
ꯍ
ꯁꯨ ꯈꯂꯨ ꯔ ꯀꯝꯄꯨ ꯀꯝꯅꯤ
ꯋꯥꯔꯤꯁꯨ ꯑꯗꯨꯝ ꯅꯨꯡꯉꯥꯏꯔꯤ ꯑꯣ ꯑꯇꯣꯞꯄ ꯑꯅꯥ ꯑꯌꯦꯛꯇꯤ ꯌꯥꯎꯗꯕ ꯅꯠꯇ꯭ꯔꯣ
ꯍꯣꯏ ꯑꯅꯥ ꯑꯌꯦꯛꯄꯨꯗꯤ ꯌꯥꯎꯗꯦ ꯌꯥꯎꯗꯕꯁꯨ ꯑꯣꯏꯁꯅꯨ ꯅꯪꯗꯤ ꯀꯃꯥꯏꯅ ꯇꯧꯅꯤ
ꯑꯩꯁꯨꯅꯟꯅꯅꯥꯕ ꯀꯣꯠꯗꯤ ꯌꯥꯇ ꯑꯗꯨꯝ ꯂꯩꯔꯤꯌꯦ ꯑꯥꯎ
ꯐꯖꯂꯅ ꯏꯗ
ꯍꯣꯏ ꯍꯣꯏ ꯍꯣꯏ ꯍꯣꯏ ꯊꯝꯃꯒꯦ ꯑꯗꯨꯗꯤ ꯎꯝ